ꯃꯤꯀꯤ ꯀꯥꯖꯟ ꯆꯤꯟꯕꯥꯥꯟꯒꯤ ꯂꯤꯁꯇꯤꯛ ꯍꯜꯂꯣ
ꯍꯜꯂꯣ
ꯐꯖꯅ ꯇꯧꯔꯦꯅꯦ ꯅꯪꯁꯦ ꯑꯣ ꯆꯤꯡꯒꯂꯣꯏ ꯑꯣ ꯑꯣ ꯇꯦꯟ ꯁꯨꯔꯕ꯭ꯔꯣ ꯇꯦꯟ ꯁꯨꯒꯦ ꯇꯧꯕ꯭ꯔꯥ
ꯐꯤꯐꯇꯤꯟ
ꯋꯥꯎ ꯐꯤꯐꯇꯤꯟ ꯇꯥꯛꯁ ꯁꯦꯔꯤꯁꯇꯤ ꯑꯣ ꯑꯣ
ꯑꯩ ꯅꯨꯃꯤꯠ ꯑꯍꯨꯝ ꯃꯔꯤ ꯈꯛꯇ ꯉꯥꯏꯔꯤ ꯂꯧꯕ
ꯑꯁ ꯌꯥꯝꯝ ꯐꯩꯌꯦꯍꯦ
ꯐꯅꯤꯗ
ꯊꯕꯛ ꯁꯨꯕ ꯀꯜꯂꯣ ꯏꯕꯨꯡꯉꯣ
ꯊꯕꯛ ꯍꯥꯏꯕ ꯌꯥꯗ꯭ꯔꯦꯅ ꯐꯣꯟ ꯇꯧꯕ ꯀꯜ ꯂꯣ
ꯑꯃꯨꯛꯀ ꯇꯧꯕ ꯌꯥꯔꯔꯣꯏ
ꯑꯣꯈꯣꯏꯒꯗꯤ ꯂꯤꯃꯤꯠ ꯌꯧ
ꯑꯗꯨ ꯌꯥꯔꯣꯏ ꯀꯩꯁꯨ ꯑꯝꯐꯥꯎ ꯌꯥꯔꯔꯣꯏ ꯑꯌꯥ
ꯎꯄꯥꯏ ꯂꯩꯇ꯭ꯔꯦ
ꯅꯨꯡꯉꯥꯏꯇꯦꯅꯦ ꯑꯃ ꯊꯤꯔꯣꯅꯦ ꯑꯃꯨꯛ
ꯑ ꯍꯣꯏ ꯑꯦꯀꯥꯎꯟ ꯑꯃ ꯂꯣꯏꯒ꯭ꯔꯦ ꯑꯩꯒꯤ ꯍꯦ ꯑꯩꯒꯤ ꯑꯦꯀꯥꯎꯟ ꯑꯃ ꯂꯩꯅꯦ ꯀꯩꯁꯨ ꯅꯨꯡꯁꯥ ꯊꯤꯕꯤꯔꯨꯅꯣ ꯑꯩꯒꯤꯗꯃꯄꯨꯗꯤ
ꯁꯨꯝ ꯁꯨꯝ ꯍꯥꯏꯕꯅꯤꯗ
ꯍꯣꯏ ꯍꯣꯏ ꯑꯗꯨꯅꯦ ꯀꯔꯤꯔꯥꯀꯣ ꯐꯣꯟꯁꯦ ꯃꯊꯟꯗ ꯑꯗꯨꯝ ꯗꯤꯁꯄ꯭ꯂꯦ ꯏ ꯆꯪ ꯆꯪ ꯆꯠ ꯇꯅꯒ ꯂꯩꯔꯦ ꯅꯣꯏ ꯊꯔꯣꯟ ꯁꯏꯠꯇꯗꯤ ꯃꯦꯡꯒꯣ ꯃꯨꯟꯕ ꯂꯩꯇꯕ꯭ꯔꯣ
ꯂꯩ ꯃꯨꯟꯕ ꯍꯧꯗ꯭ꯔꯤꯗ
ꯑꯂꯦ
ꯌꯥꯝꯅꯁꯨ ꯄꯥꯟꯗꯦꯗ ꯍꯧꯖꯤꯛꯔꯣ ꯂꯥꯛꯇꯦꯗ
ꯑꯣ ꯃꯄꯥꯟ ꯌꯦꯡꯛꯄꯗ ꯄꯨꯡꯇꯣꯟꯒꯤ ꯄ꯭ꯂꯥꯟꯗꯣ ꯃꯨꯚ ꯇꯧꯕ ꯎꯕ ꯑꯥꯗꯒꯤ ꯈ ꯈ ꯈ
ꯍꯨꯝ ꯍꯨꯃ ꯍꯨꯝ ꯐꯖꯔꯤ
ꯊꯔꯣꯏ ꯈꯨꯨꯟꯕ ꯃꯐꯝꯒꯨꯝꯕ ꯈꯪꯕ꯭ꯔꯅꯦ
ꯇ ꯇꯔꯣꯏ ꯈꯨꯟꯕ ꯆꯠꯂꯤꯅ ꯅꯍꯥꯟ ꯁꯦꯄꯔꯣꯅ
ꯐꯪꯕ꯭ꯔꯥ ꯑꯁ ꯍꯥꯎꯔꯝꯒꯅꯤ ꯑꯃꯨꯛ ꯆꯠꯂꯗꯤ ꯀꯣꯏ ꯑꯃ ꯑꯅꯤ ꯄꯤꯔꯛꯑꯣꯍꯦ ꯏꯕꯥꯅꯤꯁꯨ
ꯄꯤꯔꯛꯀꯦ ꯄꯤꯔꯛꯀꯦ
ꯑꯗꯨꯅꯦ ꯍꯟꯗꯥꯡ ꯃꯇꯝꯅꯤꯅꯀꯣ ꯃꯣꯔꯦꯒꯧꯒꯤ
ꯑꯩꯗꯤ ꯐꯕ ꯍꯩꯇꯦꯗ
ꯍꯥꯎ
ꯐꯥꯕ ꯍꯩꯇꯦꯕ
ꯅꯣꯏ ꯇꯣꯁꯂꯥꯏ ꯂꯩꯥꯏꯔꯗꯤ ꯑꯗꯨꯝ ꯐꯥꯕ ꯃꯃꯤꯠꯇ ꯆꯤꯞ ꯆꯤ ꯆꯦꯛ ꯇꯧꯔꯣ ꯊꯝꯃꯒꯦ
ꯑꯩꯗꯤ ꯏꯃꯥꯟꯅꯕꯝ ꯐꯥꯕ ꯑꯗꯨꯝ ꯂꯦꯞꯄ ꯂꯩꯕꯅꯦ ꯂꯧꯕꯨꯛꯇ ꯇꯜꯂꯦꯗ ꯀꯤꯌꯦ ꯄꯥꯏꯒꯥꯗꯣꯔꯤꯅ
ꯍꯅꯦ ꯅꯪ ꯑꯗꯨꯗꯤ
ꯄꯥꯏꯗ
ꯔꯣ ꯅꯪ ꯃꯦꯂꯥ ꯊꯨꯛꯏꯗꯣ ꯈꯪꯕ꯭ꯔꯥ
ꯂ ꯊ ꯀꯔ ꯃꯅꯦ ꯂꯥꯛ ꯊꯅ
ꯂ ꯂꯦꯡꯕꯣ ꯑꯩꯈꯣꯏꯗꯣ ꯅꯪ ꯈꯪꯕ꯭ꯔꯥ ꯇꯝꯁꯤꯜꯂꯨ ꯈꯣꯏꯒ
ꯈꯪꯗꯦꯗ ꯑꯩ ꯃꯤ ꯌꯥꯝ ꯈꯪꯗꯦ
ꯑꯣ ꯑꯣ ꯂꯤꯂꯥ ꯊꯣꯛꯏꯁꯨ ꯁꯤꯒꯤ ꯃꯔꯝꯗ ꯀꯣ ꯇꯦꯛꯁ ꯊꯔꯛꯄ ꯑꯩꯅ ꯔꯤꯄ꯭ꯂꯥꯏ ꯄꯤꯗꯕ ꯇꯥꯜꯂꯤꯕ ꯑꯩꯕꯨ ꯒ꯭ꯔꯨꯞꯇ ꯏꯝꯄꯣꯁꯇꯔ ꯍꯥꯏꯔꯒ ꯑꯃꯨꯛ ꯃꯔꯝ ꯍꯥꯡꯕ ꯁꯥꯔꯤ
ꯍꯧꯖꯤꯇꯝ ꯈꯣꯏꯗꯤ ꯃꯤ ꯌꯥꯝ ꯈꯪꯅꯕꯅꯦ
ꯎꯝ ꯍꯪꯥꯡꯕꯅꯤ ꯑꯣꯚꯔ ꯑꯣꯜꯅꯤ ꯃꯣꯏꯗꯤ ꯨꯌꯨꯁꯨ ꯊꯥꯛꯀꯜꯂꯦ ꯃꯣꯏꯗꯤ ꯖꯤꯝ ꯨ ꯑꯗꯨꯝ ꯊꯥꯛꯏꯅꯣ
ꯄꯨꯔꯅꯦ
ꯅꯍꯥꯟ ꯅꯍꯥꯟ ꯌꯨ ꯊ ꯑꯗꯨꯗꯤ ꯑꯗꯨꯝ ꯀꯣ ꯇꯧꯔ ꯅ
ꯆꯩꯕ ꯌꯥꯗ꯭ꯔꯣ
ꯍꯥ ꯀꯣꯏꯁꯨꯨ ꯀꯨꯃꯥ ꯀꯥꯏꯅꯤ ꯃꯤꯅꯤꯅ
ꯃꯤ ꯃꯥꯅ ꯅꯨꯄꯥꯅ ꯂꯥꯏꯔꯤꯛ ꯇꯝꯅꯤꯉꯥꯏ ꯊꯥꯔꯛꯄꯅꯦ ꯄꯩꯁꯥ ꯇꯤꯡꯉꯉꯥꯏ ꯑꯗꯨꯒꯨꯝꯕ ꯍꯥꯏꯖꯤꯟꯕ ꯌꯥꯗ꯭ꯔꯣ
ꯆꯪꯗ ꯆꯪꯗ ꯇꯌꯦ
ꯎ ꯃꯥꯗꯤ ꯃꯥꯗꯤ ꯅꯨꯄꯤ ꯐꯖꯕ ꯀꯣꯏꯈ꯭ꯔꯕ ꯃꯥꯂꯦꯅꯦ
ꯃꯥꯒꯤꯅꯦ ꯑꯦꯁꯅ ꯑꯥ ꯅꯍꯥꯟ ꯀꯣꯏꯕ ꯅꯨꯄꯤꯗꯨ ꯅꯠꯇ꯭ꯔꯣ
ꯉꯅꯥꯠꯇꯦ ꯑꯃ
ꯍ ꯑꯃ ꯑꯅꯧꯕ ꯀꯣꯏꯈ꯭ꯔꯕ꯭ꯔꯣ ꯃꯥꯒꯤ ꯅꯗꯣ ꯋꯥ ꯈꯪꯗꯦ ꯑꯩꯗꯤ ꯅꯝꯕꯔ ꯂꯩꯕ꯭ꯔꯥ ꯂꯩꯇꯕ꯭ꯔꯥ ꯃꯥꯒꯤ ꯏꯁꯇꯦꯇꯁ ꯎꯗ꯭ꯔꯦ ꯃꯥ ꯑꯩꯒꯤ ꯅꯝꯕꯔ ꯗꯤꯂꯤꯠ ꯇꯧꯕ ꯃꯥꯜꯂꯦ ꯑꯩꯉꯣꯟꯗꯁꯨ ꯂꯩꯕ꯭ꯔꯥ ꯂꯩꯇꯕ꯭ꯔꯗꯤ ꯈꯪꯗꯦ
ꯀꯩꯒꯤ ꯂꯩꯇꯕ꯭ꯔꯣ
ꯈꯪꯗꯦꯅꯦ
ꯂꯩ ꯆꯜꯂ
ꯀꯔꯤꯒꯤꯅꯣ ꯂꯩꯍꯟꯅꯤꯡꯉꯥꯏ ꯍꯥꯏꯔꯦꯅ ꯅꯪꯅ
ꯑꯗ ꯅ ꯀꯥꯏꯗꯩꯅꯣ ꯈꯟꯈꯣꯏꯕ ꯃꯅꯥꯅꯕ꯭ꯔꯣ
ꯀꯔꯤꯔꯥ ꯂꯩꯀꯥꯏꯔꯣ
ꯅꯠꯇ ꯈꯨꯨꯟꯅꯣ
ꯅ ꯇꯦ ꯍꯣꯟꯅ ꯑꯗꯨ ꯃꯦꯂꯣ ꯑꯅ ꯅꯅꯤ ꯍꯣꯏ ꯍꯣꯏ ꯃꯥꯅꯤ ꯀꯩꯅꯣ
ꯑꯣ ꯅꯪ ꯑꯩ ꯑꯥꯏꯖꯤꯗ ꯂꯣ ꯐꯣꯇꯣ ꯑꯣꯅ ꯃꯤ ꯅ ꯎꯦꯅꯦ
ꯒꯤꯟꯖꯣꯜꯂ ꯅꯪ ꯈꯪꯕ꯭ꯔꯥ
ꯍꯪꯦꯗ
ꯑꯦ ꯅꯪ ꯑꯦꯛꯁ ꯔꯝꯗꯅꯕ
ꯃꯠꯇꯦ ꯌꯥꯝꯃꯒ
ꯑ ꯅꯪꯅ ꯑꯣ ꯅꯪ ꯅꯪꯒꯤ ꯈꯨꯟꯗ꯭ꯔꯥꯗꯣ
ꯎꯝ ꯑꯩꯒ ꯌꯨꯝ ꯍꯦꯛ ꯈꯪꯉꯕꯅꯦꯕ
ꯑꯣ ꯑꯣ ꯍꯧꯖꯤꯛ ꯏꯐꯥ ꯅꯨꯡꯁꯤꯔꯛꯕ꯭ꯔꯥ
ꯈꯪꯗꯦꯗ ꯍꯥꯎꯅꯗ꯭ꯔꯕ ꯃꯥꯜꯂꯦꯗ
ꯂꯁꯥꯅꯤ ꯍꯥꯏ ꯑꯗꯣ ꯅꯨꯄꯤꯗꯨ ꯃ ꯄꯄꯥꯟ ꯊꯣꯛꯠ ꯆꯠꯈ꯭ꯔꯦꯅ ꯕꯦꯡꯒꯣꯔꯗ ꯍꯣꯏ
ꯍꯣꯏ ꯎꯝ ꯑꯥꯎꯁꯥꯏꯠ ꯎꯝ ꯃꯥ ꯑꯩꯈꯣꯏ ꯅꯥꯔꯝꯕꯗꯁꯨ ꯗꯗꯤꯜꯂꯤꯗ ꯆꯪꯈ꯭ꯔꯦꯅ
ꯑ ꯑꯣ ꯑꯗꯨꯗꯤ ꯏꯕꯥꯅꯤꯁꯨ ꯑꯗꯨꯝ ꯄꯥꯎ ꯐꯥꯎꯅꯔꯝꯒꯅꯤꯗ
ꯍꯅꯗꯗ ꯁꯇꯥ ꯁ ꯑꯗꯨ ꯕꯨꯔꯤ ꯇꯧꯃꯦ
ꯎ ꯎ
ꯑꯗꯨ ꯃꯥꯏ ꯅꯨꯄꯥꯗꯨ ꯎ ꯃꯥꯏ ꯅꯨꯄꯥ ꯑꯗꯨꯒ ꯏꯕꯥꯅꯤ ꯑꯩ ꯂꯩꯃꯤꯟꯅꯔꯝꯕꯅꯦꯕ ꯑꯗꯨ ꯒ꯭ꯔꯦꯁ ꯍꯣꯝꯅ
ꯑꯥ ꯑ
ꯃꯥ ꯀꯂꯦꯁ ꯀꯥꯔꯤꯉꯥꯏꯗꯒꯣ ꯦꯝꯗ ꯀꯥꯅꯦ ꯃꯥꯁꯨ
ꯀꯕꯅꯤ ꯃꯥꯅ ꯆꯠꯂꯒ ꯑꯩꯈꯣꯏ ꯑꯃꯨꯛ ꯂꯥꯛꯑꯣ ꯎꯝ ꯃꯤ ꯐꯥꯕꯅꯦ ꯑꯗꯨ ꯅꯨꯄꯤꯗꯣ ꯑ
ꯌꯦꯗ
ꯈꯪꯗ ꯍ ꯃꯤ ꯃꯤ ꯃꯤ ꯉꯣꯟ ꯃꯤꯉꯣꯟꯗ ꯃꯥ ꯃꯥꯒꯤ ꯃꯣꯠꯇꯣ ꯗꯤꯐ꯭ꯔꯦꯟ ꯑꯣꯏꯕꯒꯤꯀꯣ ꯑꯩꯗꯤ ꯐꯥꯔꯨꯁꯨ ꯃꯤꯒꯤ ꯐꯥꯗꯕꯁꯨ ꯂꯩꯌꯦꯕ ꯀꯅ ꯒꯅꯤꯗꯥꯥꯁ ꯎꯝ ꯊꯔꯏ ꯈꯣꯟꯕ ꯆꯠꯅꯤꯡꯉꯤ
ꯎꯝ ꯅꯣꯏ ꯃꯣꯏꯒ ꯈꯨꯟ ꯃꯥꯟꯅꯕ꯭ꯔꯣ
ꯍꯣꯏ ꯍꯣꯏ ꯆ꯭ꯔꯁꯇꯤ ꯇꯣꯡꯉꯥꯜꯂꯦ ꯄꯥꯔꯠ ꯇꯨ
ꯄꯩꯆꯨꯅꯨꯍꯣꯏ ꯈꯪꯕ꯭ꯔꯣ
ꯀꯔꯝꯕ ꯄꯩꯆꯨ ꯔꯟꯔ ꯃꯣꯇꯦꯗꯨꯔꯥ ꯑꯥꯎ ꯃꯣꯏ ꯃꯥꯏ ꯑ ꯃꯣꯏ ꯄꯥꯔꯠ ꯐꯥꯏꯚꯅꯦ ꯄꯥꯔꯠ ꯊ꯭ꯔꯤ ꯔꯥ ꯄꯥꯔꯠ ꯐꯥꯏꯚ ꯅꯥ ꯑꯣꯏꯕꯅꯦ
ꯕ꯭ꯌꯨꯒ ꯀꯅꯥꯔꯣ ꯌꯨꯝꯁ ꯑꯣ ꯈꯪꯗ꯭ꯔꯦ ꯑꯦꯐꯤꯁꯥꯔ ꯄꯥꯝꯔꯒ ꯆꯞ ꯃꯥꯟꯅꯔꯦ ꯍꯣꯏ ꯑꯁ ꯈ꯭ꯔꯤꯁꯃꯥꯁꯇꯗꯤ ꯅꯨꯡꯉꯥꯏꯕꯅꯤꯍꯦ ꯑꯈꯣꯏ ꯐꯣꯟ ꯁꯥꯏꯗꯇꯗꯤ
ꯃꯤꯗꯤ ꯌꯥꯝꯃꯝꯅꯤꯅ
ꯀꯥꯎꯍꯦ ꯍꯧꯖꯤꯛ ꯎꯝ ꯌꯥꯝꯕꯅꯦ ꯃꯤ ꯌꯥꯝꯕꯒꯤ ꯏꯝꯐꯥꯜ ꯁꯥꯏꯠꯇꯒꯤ ꯍꯦꯟꯅ ꯆꯤꯡꯗꯒꯤ ꯈ꯭ꯔꯤꯁꯃꯥꯁꯁꯨ ꯅꯨꯡꯉꯥꯏ ꯕꯅꯦ ꯅ ꯑꯃꯒ ꯍꯩ ꯕꯔꯐ ꯆꯥꯅꯤꯡꯉꯦ ꯋꯥꯠ ꯇꯔꯃꯤꯔꯣꯟꯒ
ꯐꯖꯩ
ꯋꯥꯇꯔꯃꯦꯂꯣꯟꯁꯨ ꯆꯥꯗꯕ ꯀꯨꯏꯔꯦ ꯁꯥ ꯂꯩꯇ꯭ ꯔꯦ ꯎꯝ ꯍꯥꯎꯔꯦ ꯑꯩꯒꯤꯗꯤ ꯑꯗꯨ ꯑꯂꯩ ꯄꯩꯁꯥ ꯂꯩꯇ꯭ꯔꯦ ꯑꯁꯦꯡꯕ ꯑꯩꯒꯤ ꯑꯦꯀꯥꯎꯟꯗ ꯂꯨꯄꯥ ꯊ꯭ꯔꯤ ꯍꯟꯗ꯭ꯔꯦꯗꯀꯨꯝꯕ ꯂꯩꯔꯝꯒꯅꯤ ꯁꯤꯡꯖꯨꯒꯨꯝꯕ ꯆꯥꯋꯣꯅ ꯗꯨꯀꯥꯟ ꯐꯝꯔꯒ ꯃꯤ ꯃꯤ ꯍꯌꯦꯡ ꯏꯃꯥ ꯏꯝꯐꯥꯜ ꯂꯥꯛꯀꯅꯤ ꯑꯗꯨꯗ ꯅꯤꯕ ꯆꯠꯀꯅꯤ
ꯑꯣ ꯅꯣꯏ ꯑꯗꯨꯝ ꯆꯠꯄ ꯌꯥꯕ꯭ꯔꯣ
ꯏꯁꯀ꯭ꯋꯣꯔꯠ ꯄꯤꯕ ꯎꯝ ꯑꯗꯨꯒꯤ ꯆꯠꯄ ꯌꯥꯏ ꯑꯈꯣꯏ ꯁꯥꯏꯗꯇꯗꯤ ꯍꯣꯏ ꯏꯔꯥꯡ ꯇꯧꯋꯦ ꯑꯗꯨꯕꯨ ꯂꯝꯕꯤ ꯊꯤꯡꯕꯒꯨꯝꯕꯗꯤ ꯌꯥꯝ ꯀꯟꯅ ꯇꯧꯗꯦ
ꯑꯗꯨ ꯑꯣꯏꯔꯁꯨ ꯔꯤꯁꯀꯤꯅꯦꯅ ꯀꯅꯥꯅ ꯈꯪ ꯅꯣꯡꯃꯩꯒ ꯀꯥꯞꯂꯛꯇꯅ
ꯑꯗꯨꯅꯦ ꯔꯤꯁꯀꯤꯗꯤ ꯑꯣꯏꯌꯣꯏ ꯑꯗꯨꯕꯨ ꯏꯁꯣꯔꯅ ꯅꯨꯡꯁꯤꯕꯤꯕꯒꯤꯔꯥ ꯀꯔꯤꯁꯨ ꯇꯧꯕꯤꯗꯦ ꯍꯥꯏꯕꯗꯤ ꯑꯈꯣꯏꯔꯣꯝꯗꯗꯤ ꯃꯣꯏꯅ ꯏꯔꯥꯡꯒꯨꯝꯕ ꯇꯧꯔꯗꯤ ꯏꯝꯐꯥꯜꯗꯒꯤ ꯃꯣꯏꯒꯤ ꯆꯥꯛ ꯏꯟꯁꯥꯡꯁꯨ ꯄꯨꯊꯣꯔꯛꯑꯋꯣꯏ ꯑꯗꯨ ꯃꯣꯏꯗꯤ ꯑꯁ ꯌꯥꯔꯦ ꯁꯤ ꯃꯇꯥꯡꯁꯦ ꯍꯥꯏꯔꯥꯔꯣꯏꯁꯦ ꯏꯝꯐꯥꯜ ꯂꯥꯛꯑꯅꯤ ꯂꯣꯏꯔꯦ ꯑ ꯍꯥꯏꯔꯔꯣꯏꯁꯦ ꯑꯦ ꯏꯝꯐꯥꯜ ꯂꯥꯛꯈ꯭ꯔꯅꯤ ꯂꯣꯏꯔꯦ ꯑ ꯎꯝ ꯑ ꯆꯤꯟꯕꯥꯟꯁꯦ
ꯀꯌꯥꯔꯛ ꯁꯨꯔꯦ ꯅꯪ ꯉꯁꯤ ꯎꯟ
ꯑꯩ ꯈꯪꯗꯦ ꯍ ꯃꯣꯏ ꯆꯥꯕ ꯃꯇꯝꯗ ꯆꯥꯕꯗꯣ ꯈꯪꯗꯦ ꯀꯌꯥ ꯁꯨꯕ꯭ꯔꯥ ꯃꯔꯤꯔ ꯃꯉꯥꯔꯥ ꯁꯨꯔꯝꯒꯅꯤ ꯄꯥꯥꯛ ꯇꯧ ꯑꯩꯗꯤ ꯑꯥꯔ ꯍꯣꯁꯄ꯭ꯤꯇꯜ ꯁꯨ ꯆꯠꯄꯥ ꯑꯩꯅꯥ ꯔꯤꯁ
ꯑꯃꯗꯨꯗꯤ ꯇꯔꯥ ꯍꯦꯟꯈꯔ꯭ ꯕꯥ ꯃꯥꯂꯦꯅꯤ
ꯍꯣꯏ ꯑꯗꯨꯅꯦ ꯍꯦꯟꯈ꯭ꯔꯕ ꯃꯥꯜꯂꯦ ꯃꯥ ꯆꯤꯕꯥꯟꯁꯨ ꯅꯥꯡꯈ꯭ꯔꯦ ꯍꯥꯏꯕꯅꯦ
ꯍꯦ
ꯑꯗꯨꯅꯦ ꯀꯅꯥꯔ ꯑꯃꯣꯁ ꯀꯣꯕ꯭ꯔꯥ ꯁꯁꯤꯗꯟꯅꯅꯦ ꯔꯝꯥꯏꯁꯨ ꯆꯅꯤꯡꯉꯦ ꯅꯣꯏꯗꯤ ꯍꯟꯗꯛ ꯀꯣꯏꯕ ꯆꯠꯇꯕ꯭ꯔꯣ ꯍꯣꯏ ꯍꯟꯗꯛꯀ ꯂꯩ ꯌꯥꯝ ꯁꯥꯠꯂꯦꯕ ꯃꯠꯇꯦ ꯍꯦ ꯔꯝ꯭ꯔꯥ ꯏꯗꯨ ꯁ ꯆ ꯑꯣ ꯁꯤ ꯀ꯭ꯔꯤꯔꯥ ꯈꯨꯟ ꯑꯇꯣꯞꯄ ꯈꯨꯟ ꯂꯩꯇꯦꯀꯣ ꯗꯦꯟꯖꯔꯒꯤ ꯈꯨꯟ ꯑꯣ ꯑꯣ ꯇꯥꯡꯈꯨꯜ ꯈꯛꯇꯅꯤꯀꯣ ꯎ ꯑꯣ ꯁꯟꯗꯦꯗ ꯆꯠꯁꯦ ꯍꯥꯏꯅꯕ ꯑꯗꯨ ꯑꯩꯈꯣꯏꯁꯨ ꯈꯔ ꯀꯤꯕ ꯃꯔꯛꯇꯤ ꯆꯠꯈ꯭ꯔꯦ ꯑꯗꯨꯕꯨ ꯀꯤꯕ
ꯅꯣꯡ ꯆꯨꯨꯔꯗꯤ ꯅꯨꯡꯉꯥꯏꯔꯣꯏꯗ
ꯍꯣꯏ ꯅꯣꯡ ꯆꯨꯔꯗꯤ ꯆꯠꯂꯣꯏ ꯅꯨꯡꯁꯥꯗ ꯆꯠꯀꯅꯤ ꯆꯥꯛ ꯌꯦꯟꯁꯥꯡ ꯊꯣꯡꯕ ꯂꯣꯏꯕꯗꯣ ꯄꯨꯔꯒ ꯀꯐ ꯑꯗꯨꯗ ꯊꯣꯡꯅꯕ ꯑꯗꯨꯗ ꯊꯣꯡꯕ ꯃꯥꯐꯝꯁꯨ ꯂꯩꯕ꯭ꯔꯥ
ꯂꯩꯕꯅꯦ ꯌꯨꯝ ꯀꯣ ꯌꯨꯝ ꯂꯩꯕꯅꯦ ꯎꯝ
ꯁꯤꯡꯒꯨꯝꯕꯗꯤ
ꯂꯩꯕꯅ
ꯑꯠꯆꯥ ꯆꯥ ꯆꯥ
ꯍ
ꯑꯗꯨꯗ ꯊꯣꯡꯂꯒ ꯆꯥꯕꯅ ꯍꯥꯎꯗꯧꯕ ꯃꯥꯜꯂꯦ
ꯆꯥꯛꯒꯨꯝꯃꯗꯨ ꯄꯨꯔꯒ ꯑꯦꯟꯁꯥꯡ ꯊꯣꯡꯉꯒꯀꯣ
ꯑꯗꯨꯅꯦ ꯅꯨꯡꯕꯤ ꯅꯨꯡꯕꯤꯒꯤ ꯂꯥꯏꯗꯨꯣ ꯂꯩꯔꯛ ꯌꯝ ꯐꯥꯒꯗꯕ
ꯃꯤ ꯌꯥꯃꯗꯤ
ꯑꯣ ꯑ ꯑ ꯐꯥꯔꯦ ꯐꯔꯦ ꯍꯔꯦꯟ ꯇꯥ ꯍꯌꯦꯡꯅ ꯑꯃꯨꯛ ꯀꯣꯜ ꯇꯧꯔꯛ ꯑꯣꯀꯣ
ꯑꯣ ꯀꯦ ꯑꯣ ꯀꯦ ꯐꯔꯦ ꯎꯝ
ꯊꯝꯃꯦ ꯎꯝ